ꯑꯌꯦ
ꯑ ꯑꯥ ꯍꯣꯏ ꯑꯁ ꯉꯔꯥꯡ ꯅꯍꯥꯟ ꯂꯧ ꯆꯠꯄꯗ ꯑꯉꯥꯡꯗ ꯀꯛꯆꯦꯡ ꯑꯆꯧꯕꯅ ꯃꯤꯔꯛ ꯄꯤꯕꯤ ꯉꯥꯡ ꯂꯩꯌꯦ ꯉꯁꯤ ꯈꯔ ꯍꯝ ꯑꯗꯣ ꯅꯪ ꯑꯉꯥꯡ ꯑꯅꯤꯗꯣ ꯍꯥꯥ
ꯍꯣꯏ ꯇꯥꯏ
ꯑꯍꯟ ꯑꯅꯤꯗꯣ
ꯍꯣꯏ
ꯑꯣ ꯀꯩꯅꯣ ꯇꯧꯕ꯭ꯔꯥ ꯑ ꯚꯤꯇꯥꯃꯤꯟ ꯑꯦꯒꯨꯝꯕꯁꯨ ꯊꯛꯄ꯭ꯔꯥ ꯃꯣꯏꯗꯣ ꯆꯥꯛ ꯀꯥꯞꯄ ꯈꯪꯕꯗ ꯑꯗꯨꯃꯥꯏꯅ
ꯑꯣ ꯚꯇꯥꯃꯤꯟ ꯄꯤꯌꯦ ꯍꯣꯏ ꯀꯥꯎꯁꯤꯌꯝꯗꯤ ꯄꯤꯕꯅꯦ ꯍꯧꯖꯤꯛꯀꯥꯟꯗꯤ ꯍꯧꯖꯤꯛꯗꯤ
ꯍꯥꯥ
ꯑꯧꯇꯣ ꯑꯧꯇꯣ ꯀꯥꯎꯁꯤꯌꯝ ꯄꯤꯌꯣ ꯍꯥꯏꯕꯒꯤ ꯄꯤꯌꯦ
ꯑꯦ ꯀꯅꯥꯅ ꯗꯣꯛꯇꯔꯅ
ꯑ ꯅꯠꯇꯦ ꯗꯣꯛꯇꯔꯅꯁꯨ ꯍꯥꯏꯖꯦꯗꯦ ꯃꯤꯅ ꯑꯗꯨꯝ ꯍꯥꯏꯕꯒꯤ ꯄꯤꯕꯅꯤ ꯑꯧꯇꯣ ꯀꯥꯎꯁꯦꯝꯗꯣ ꯆꯥꯛ ꯆꯥꯅꯤꯡꯕ ꯇꯣꯝꯕ ꯇꯨꯝꯅꯤꯡꯕ ꯑꯗꯨꯝ ꯇꯧꯋꯦ ꯅꯤꯠꯅ ꯐꯌꯦꯅ ꯑ ꯆꯧꯁꯨ ꯆꯧꯒꯅꯦ ꯋꯥꯡꯗ ꯋꯥꯡꯒꯅꯦ ꯍꯥꯏꯕꯒꯤꯀꯣ
ꯎꯝ
ꯄꯤꯊꯥꯑꯣ ꯄꯤꯑ
ꯑꯦ ꯀꯌꯥ ꯀꯌꯥ ꯄꯤꯕ꯭ꯔꯣ ꯇꯨ ꯐꯤꯐꯇꯤ ꯑꯥꯎꯇꯣ ꯑꯦ ꯅꯠꯇꯦ ꯑꯩꯅ ꯍꯥꯏꯕꯗꯤ ꯑꯉꯥꯡ ꯑꯅꯤ ꯑꯍꯟ ꯑꯅꯤꯗꯣ
ꯎꯝ
ꯑꯗꯣ ꯀꯩꯅꯣ ꯇꯧꯕ ꯀꯥꯟꯗ ꯒꯣꯕꯔꯃꯦꯟ ꯍꯤꯗꯥꯛ ꯀꯥꯞꯄ ꯆꯠꯄ ꯀꯥꯟꯗ ꯚꯤꯇꯥꯃꯤꯟ ꯄꯤꯊꯛꯄ꯭ꯔꯥ ꯍꯥꯏꯕꯅꯤꯗ
ꯍꯝ ꯑꯗꯨꯒꯨꯝꯕ ꯄꯤꯗꯦ
ꯀꯥꯞꯄ ꯈꯥꯇ ꯍꯤꯗ ꯕꯤꯇꯥꯃꯤꯟ ꯑ ꯄꯤꯃꯥꯡ ꯑ ꯄꯤꯊꯛꯇꯦ ꯀꯩꯅꯣ ꯚꯠ ꯂꯣꯏꯗ ꯑꯗꯨꯒꯨꯝꯕꯗꯣ ꯄꯤ ꯊꯛꯇꯦ ꯍꯣꯏ ꯍꯣꯏ ꯑꯗꯨꯗꯨꯅꯦ ꯑꯗꯨ ꯚꯤꯇꯥꯃꯤꯟꯅꯤ ꯑꯦ ꯑꯁꯤꯗꯤ ꯄꯤꯊꯛ ꯇꯦꯅꯦ ꯑꯁ ꯀꯃꯥꯏꯅ ꯇꯧꯗꯣꯏꯅꯣ ꯈꯪꯗꯦ
ꯑꯦ ꯄꯤꯌꯦ ꯑꯗꯨꯝ ꯍꯥꯟꯅ ꯄꯤꯔꯒ ꯑꯗꯨꯝ ꯀꯥꯞꯄꯅꯦ
ꯑꯦ
ꯃꯣꯏꯅ ꯐꯕ ꯐꯔ ꯐ ꯇꯧꯔꯝꯒꯅꯤꯗ ꯑꯗꯨꯗꯤ ꯀꯩꯁꯨ ꯈꯟꯒꯅꯨꯗ ꯁꯤ ꯄꯤꯗ ꯑ ꯌꯥꯔꯦꯗ ꯅꯣꯏꯅ ꯄꯤꯗꯔ ꯑ ꯍꯣꯁꯄꯤꯇꯥꯜꯅ ꯄꯤꯗꯕꯒꯤ ꯄꯤꯗꯕ ꯃꯥꯜꯂꯦꯅꯦ ꯑꯗꯨꯗꯤ
ꯅꯠꯇꯦ ꯄꯤꯗꯣꯏꯅꯦ ꯑꯈꯣꯏꯅ ꯑꯁꯤꯗ ꯆꯠꯈ꯭ꯔꯕꯒꯦ
ꯑꯣ ꯍꯣ
ꯑꯁꯤꯗꯗꯤ ꯂꯥꯛꯇꯔꯦ
ꯑꯣ ꯑꯣ ꯑꯣ ꯍꯣꯟ ꯄꯦꯠ
ꯑꯈꯣꯏꯁꯦ ꯍꯣꯁꯄꯤꯇꯥꯜꯁꯦ ꯌꯥꯝ ꯊꯥꯞꯄ ꯑꯗꯨꯒꯤ ꯍꯤꯗꯥꯛ ꯀꯥꯞꯄꯒꯤ ꯑꯉꯥꯡ ꯄꯨꯔꯒ ꯍꯤꯗꯥꯛ ꯀꯥꯞꯄꯁꯦ ꯈꯔ ꯐꯔꯛ ꯇꯥꯕꯒꯤ ꯀꯥꯞꯅꯗꯕ ꯒꯥꯔꯤ ꯂꯩ ꯇꯕ ꯈꯣꯏꯗꯤ ꯒꯥꯔꯤ ꯑ ꯂꯥꯏꯟꯁꯨ ꯅꯠꯇꯦ ꯒꯥꯔꯤ ꯔꯤꯖꯥꯞ ꯄꯨꯔꯥ ꯌꯥꯝ ꯊꯥꯞꯄꯦ ꯆꯠꯄꯗꯣ ꯑꯥ ꯀꯩꯅꯣꯗꯒꯤ
ꯄꯦꯄ꯭ꯔꯗꯨ ꯆꯥꯞꯇ ꯆꯞꯄ ꯌꯥꯔꯣꯏꯀꯣ
ꯑꯣ ꯍꯥ
ꯉꯔꯤꯝ ꯑ‌ ꯑꯄꯤꯛꯄꯗꯣ ꯆꯠꯄ ꯌꯥꯔꯣꯏꯌꯦꯀꯣ
ꯑꯣ ꯑꯁ ꯑꯉꯥꯡ ꯉꯥꯡ ꯍꯤꯗꯥꯛ ꯀꯥꯞꯄꯗꯤ ꯌꯥꯔꯣꯏꯗꯥ
ꯑꯣ
ꯑꯗꯨꯒꯤ ꯐꯔꯛ ꯇꯥꯕ ꯑꯗꯨꯒ ꯍꯧꯖꯤꯛ
ꯇꯥꯕ ꯃꯇꯝ ꯈꯛꯇ ꯅꯥꯕꯅꯦ ꯀꯞꯂꯒ ꯂꯩꯕꯅꯦ ꯑꯗꯨꯝ ꯑ‌ ꯑꯗꯨ ꯃꯇꯝꯗꯗꯤ ꯂ‌ꯣꯏ ꯔ ꯀꯞ ꯀꯞꯂꯔꯣꯏ
ꯐꯥꯕꯅꯦ ꯀꯥꯕ ꯃꯇꯝ ꯉꯥꯛꯇ ꯑ ꯀꯥꯞꯄꯅꯦꯕ
ꯎꯝ
ꯑꯣꯏꯔꯔꯤ ꯇꯧꯔꯔ‌ꯣꯏꯑꯦꯕ
ꯑ
ꯀꯔꯤꯁꯨ ꯇꯧꯔꯣꯏ ꯑꯗꯨꯝ ꯒꯥꯔꯤ ꯑ‌ ꯃꯆꯥꯗꯗꯤ ꯄꯨꯔꯒ ꯆꯠꯄ ꯌꯥꯏꯑꯦꯅ ꯅꯪꯅ ꯀꯥꯞꯅꯤꯡꯉꯦ ꯍꯥꯏꯔꯗꯤ
ꯈꯟꯗ‌ꯦꯅꯦ ꯑꯁ ꯀꯥꯞꯇꯕ ꯀꯥꯞꯍꯟꯗꯕꯒꯤ ꯑꯩꯗꯣ ꯌꯥꯝ ꯀꯥꯞꯍꯟꯅꯤꯡꯕ ꯀꯔꯤ ꯀꯔꯤ ꯇꯧꯔꯁ‌ꯣꯅ
ꯑꯣ ꯑꯣ ꯈꯪꯉꯨꯛ ꯀꯥꯞꯄ ꯌꯥꯏꯅ‌ꯦ
ꯎꯝ ꯍꯨꯟꯗ꯭ꯔ‌ꯦꯅꯦ ꯀꯃꯥꯏ ꯇꯧꯁꯤꯔꯥ ꯑꯅ
ꯎꯝ ꯀꯔꯤ ꯃꯈ‌ꯣꯟꯔ‌ꯣ ꯌꯦꯟꯔꯥ ꯑꯣ ꯅꯈꯣꯏ ꯌ‌ꯣꯟ ꯌꯦꯟ ꯌꯣꯛꯄ꯭ꯔꯥ
ꯎꯝ ꯌꯣꯛꯑꯦ
ꯌꯦꯟꯗꯤ ꯀꯌꯥꯔꯥ
ꯑꯥ ꯌꯥꯝꯗꯦ ꯌꯦꯟ ꯂꯥꯕ ꯑꯃ ꯃꯆꯥ ꯇꯔꯨꯛ ꯈꯛꯇꯅꯦ ꯃꯄꯤ ꯑꯃ
ꯑꯣ
ꯃꯤꯒꯤ ꯌ‌ꯦꯟꯅ ꯌꯥꯝꯕꯩꯅꯦ
ꯑꯣ ꯅꯨꯄꯥꯒꯤ ꯑꯃ ꯅꯨꯄꯤ ꯑꯃ ꯑꯣ ꯑꯣ ꯑꯩ ꯉꯁꯤ ꯑꯉꯥꯡꯈꯣꯏꯗꯤ ꯆꯥꯎꯔꯒ ꯑꯗꯨꯝ ꯑ ꯌꯥꯝꯃ ꯊꯣꯛꯀꯅꯤꯅꯦ ꯀꯔꯤꯁꯨ ꯈꯜꯂꯨꯒꯅꯨꯅꯦ
ꯏꯟꯗ‌ꯦ ꯃꯆꯥ ꯗꯤꯠꯇꯔꯣ ꯑꯗꯨꯁꯨ ꯎꯝ ꯂꯥꯕ ꯉꯥꯛꯇ
ꯑ ꯑ ꯑꯣ ꯍꯣꯏꯅ‌ꯦ ꯍꯌꯦꯟ ꯌꯣꯛꯄ ꯌꯥꯔꯔꯣꯏ
ꯎꯝ
ꯄꯨꯂꯞꯀꯤ
ꯑꯥ ꯒꯔꯤ ꯃꯈꯣꯟ ꯇꯥꯏꯀꯣ
ꯑꯥ ꯂꯥꯛꯈ꯭ꯔꯦ ꯊꯧꯖꯤꯜꯂꯣ
ꯎꯝ ꯅꯪꯒꯤ ꯅꯨꯄꯥꯂ
ꯎꯝ
ꯑꯦ ꯑꯦ
ꯆꯕꯥꯛ ꯆꯠꯄꯠ ꯂꯥꯛꯈꯩꯅꯦ
ꯑꯣ ꯑꯣ
ꯑꯗꯨꯒꯤ
ꯅꯪꯉꯣ ꯂꯝꯕꯤ ꯐꯗ꯭ꯔꯤꯀꯣ
ꯍꯥꯥ
ꯂꯝꯕꯤ ꯑ ꯐꯕ꯭ꯔꯥ ꯐꯗꯕ꯭ꯔꯥ
ꯑ ꯁꯣꯝꯗꯗꯤ ꯂꯝꯕꯤ ꯐꯩꯌꯦ ꯂꯝꯕꯤ ꯐꯠꯇꯕꯒꯨꯝꯕ ꯂꯩꯇꯦ
ꯑꯩꯌꯥ ꯃꯣꯢ ꯂꯝꯕꯤ ꯐꯠꯇꯕꯒꯤ ꯒꯥꯔꯤꯁꯨ ꯆꯥꯠꯇꯔꯦꯅꯦ ꯑꯩꯈꯣꯏꯒꯤ ꯈꯨꯟꯒꯤꯗꯣ
ꯑꯩꯈꯣꯏꯔꯣꯝꯗꯤ ꯑꯗꯨꯒꯨꯝꯕ ꯇꯧꯗꯦ ꯀꯩꯅꯣ ꯒꯔꯤ ꯂꯩꯇꯕꯒꯤ ꯋꯥꯅꯤ
ꯑꯦ ꯑꯉꯥꯡꯈꯣꯏ ꯁꯨꯇꯤ ꯊꯥꯔꯒ ꯎꯝ ꯆꯥꯕ ꯈꯣꯏꯗꯤ ꯎꯝ ꯅꯍꯥꯟ ꯃꯔꯤ ꯑ ꯑꯩꯈꯣꯏꯒꯤ ꯈꯨꯟꯒꯤ ꯃꯤ ꯃꯥꯥꯒꯤ ꯒꯔꯤꯗꯣ ꯆꯥꯛꯀꯦ ꯍꯥꯏꯔꯒ ꯆꯠꯂꯦ ꯑꯗꯨꯒ ꯋꯥ ꯑ ꯂꯝꯕꯤꯗꯣ ꯐꯥꯠ ꯎꯝ ꯆꯠꯄ ꯉꯝꯗꯕꯒꯤ ꯑꯃꯨꯛꯀ ꯍꯟꯈ꯭ꯔꯦ ꯍꯥꯏ
ꯑꯦ ꯑꯁ ꯅꯨꯡꯉꯥꯏꯇꯦꯍꯦ
ꯎꯝ ꯑꯩꯈꯣꯏꯒꯤ ꯈꯨꯟꯒꯤ ꯂꯝꯕꯤꯗꯣ ꯅꯠꯇ꯭ꯔꯗꯤ ꯑꯗꯨꯝ ꯑ ꯆꯠꯄ ꯌꯥꯔꯣꯢ
ꯑꯦ
ꯑꯥ ꯑꯥ
ꯅꯣꯡ ꯂꯩꯇꯕ ꯂꯩꯕꯥꯛ ꯉꯥꯛꯇ ꯂꯩꯕꯒꯤ ꯅꯣꯡ ꯁꯨꯕ ꯑꯗꯨ ꯇ ꯑꯣ ꯑ ꯂꯥꯎ ꯒꯨꯝꯕ ꯊꯥꯕꯥ ꯌꯥꯈ꯭ꯔꯦꯅꯥ ꯅꯣꯛꯔꯒ ꯂꯩꯕꯅꯦ
ꯑꯥ ꯑꯁ ꯂꯝꯕꯤ ꯁꯦꯝꯍꯜꯂꯣ ꯑꯦꯝꯂꯌꯥꯒꯨꯝꯕꯗ ꯍꯥꯏꯔꯒ
ꯑꯩ ꯑꯩꯈꯣꯢꯒꯤꯗꯤ ꯈꯪꯗꯦ ꯑꯩꯈꯣꯢꯒꯤ ꯑꯦꯃꯦꯂꯤꯗꯤ
ꯑꯥ
ꯎꯝ
ꯍꯣꯏꯗ ꯇꯧꯜꯗ꯭ꯔꯤꯅꯤ ꯇꯧꯈ꯭ꯒꯦ ꯇꯧꯒꯦ ꯇꯧꯔ ꯇꯧꯕ ꯃꯤꯈꯣꯏꯗꯗꯤ ꯑꯃꯨꯛ ꯄꯩꯁꯥ ꯆꯥꯅꯤꯡꯉꯥꯏ ꯉꯥꯛꯇꯅꯤꯅꯦ
ꯑꯁ ꯐꯠꯇꯦꯍꯦ ꯎꯝ ꯑꯩꯈꯣꯢꯔꯣꯝꯗꯗꯤ ꯂꯝꯕꯤ ꯁꯦꯝꯃꯒ ꯑ ꯂꯝꯕꯤ ꯁꯦꯝꯕꯗꯣ ꯑ ꯂꯝꯕꯤ ꯌꯦꯡꯕꯒꯦ ꯗꯤꯄꯥꯔꯠꯃꯦꯟ ꯈꯣꯏꯅ ꯀꯌꯥꯃꯨꯛ ꯊꯥꯅ ꯁꯦꯝꯕ꯭ꯔꯥ ꯀꯌꯥꯃꯨꯛ ꯄꯥꯅ ꯁꯦꯝꯕ꯭ꯔꯥ ꯑꯗꯨꯒꯨꯝꯕꯁꯨ ꯍꯨꯠ ꯍꯨꯠꯂꯒ ꯐꯖꯅ ꯌꯦꯡꯉꯦ
ꯑꯦ ꯑꯩꯈꯣꯏꯗꯣ ꯑꯩꯈꯣꯏ ꯈꯨꯟꯒꯤ ꯃꯤꯅ ꯁꯦꯝꯕꯒꯤ ꯐꯖꯅ ꯁꯦꯝꯗ꯭ꯔꯦꯕ ꯄꯩꯁꯥ ꯆꯥꯅꯤꯉꯥꯏ
ꯃꯩ ꯑꯦ ꯗꯤꯄꯥꯔꯠꯃꯦꯟ ꯈꯣꯏꯅ ꯀꯩꯅꯣ ꯇꯧꯔꯒ ꯌꯦꯡꯉꯒ ꯍꯥꯏꯔꯗꯤ ꯑ ꯌꯦꯡꯉꯒ ꯑ ꯌꯥꯗꯦ ꯑꯗꯨꯗꯤ ꯄꯩꯁꯥ ꯄꯤꯔꯣꯏ ꯍꯥꯏꯔꯗꯤ ꯐꯥꯒꯗꯕ ꯑꯩꯈꯣꯏꯔꯣꯝꯗꯗꯤ ꯐꯖꯅ ꯁꯦꯝꯗ꯭ꯔꯗꯤ ꯄꯩꯁꯥ ꯄꯤꯔꯣꯏ ꯍꯥꯏꯅ ꯆꯦꯛ ꯇꯧꯋꯦ ꯑꯗꯨꯁꯨ ꯎ ꯃꯣꯏ ꯃꯁꯥꯃꯛ ꯂꯥꯛꯑꯒ ꯍꯨꯠ ꯍꯨꯠꯂꯒ ꯆꯦꯛ ꯇꯧꯋꯦ ꯑꯗꯨꯒꯤ ꯑꯗꯨꯝ ꯁꯦꯜꯕꯤꯕꯒꯤ
ꯈꯪꯗꯦ ꯑꯗꯨꯒꯨꯝꯕꯗꯤ ꯂꯥꯛꯇꯕ ꯃꯥꯜꯂꯦ ꯑꯟ ꯇ꯭ꯔꯦꯡꯉ ꯃꯥꯒꯦ ꯄꯩꯁꯥ ꯆꯥꯉꯤꯡꯉꯥꯢ ꯈꯥꯛꯇ ꯂꯧꯈꯔꯦ ꯃꯣꯢ ꯀ ꯑꯗꯨꯝ ꯂꯣꯏꯔꯦ ꯑꯗꯨꯝ ꯇꯧꯕ ꯉꯥꯛꯇꯅꯤꯅꯦ
ꯎꯝ ꯀꯝꯗꯦ
ꯍꯣꯏ ꯂꯝꯕꯤꯗꯣ ꯐꯠꯇꯕ ꯉꯥꯛꯇ ꯑꯣꯏꯕꯒꯤ ꯈꯪꯗꯔꯦ
ꯎꯝ ꯑꯁꯤꯗꯕꯨꯗꯤ ꯂꯝꯕꯤꯒꯤ ꯎꯝ ꯕ꯭ꯂꯦꯛꯇꯣꯞ ꯅꯠꯇꯦ ꯑꯁꯣꯝꯁꯨ ꯕ꯭ꯂꯦꯛ ꯇꯣꯞ ꯍꯥꯟꯅ ꯎꯝ ꯎꯝ ꯑꯗꯨꯁꯨ ꯀꯩꯅꯣꯅ ꯐꯖꯅ ꯁꯦꯝꯃꯝꯕꯒꯦ ꯎꯝ
ꯍ
ꯎꯝ ꯀꯔꯤꯔꯥ ꯐꯥꯎꯟꯗꯦꯁꯟꯗ ꯀꯔꯤꯔꯥ ꯍꯥꯞꯄꯗꯣ
ꯑꯣ ꯑꯩꯈꯣꯏꯗ ꯀꯝꯄꯅꯤꯒꯤ ꯒꯥꯔꯤꯅ ꯐꯠꯇ ꯑꯗꯨꯝ ꯇꯧꯕꯒꯤꯅꯤꯅꯦ ꯀꯝꯄꯅꯤ ꯍꯣꯏꯅ ꯒꯥꯔꯤ ꯑꯆꯧ ꯑꯆꯧꯕ ꯀꯣ ꯑꯗꯨꯨꯝ ꯆꯥꯠꯕꯒꯤ ꯑꯥ ꯂꯝꯕꯤꯗꯣ ꯐꯠꯇꯕ ꯇꯧꯕ
ꯑꯁ ꯃꯣꯏ ꯆꯠꯀꯦ ꯍꯥꯏꯔꯗꯤ ꯒꯥꯔꯤꯁꯨ ꯁꯦꯝ ꯂꯝꯕꯤꯁꯨ ꯁꯦꯝꯕꯤꯌꯣ ꯍꯥꯏꯌꯣ
ꯍꯪꯗꯦ ꯉꯥꯡꯕ ꯍꯥꯏꯇꯕ ꯃꯥꯜꯂꯦ
ꯑꯣ
ꯑꯩꯈꯣꯏꯒꯤ ꯈꯨꯟ ꯑꯩꯈꯣꯏꯒꯤ ꯑꯦꯔꯤꯌꯥꯒꯤ ꯈꯣꯢꯗꯣ ꯌꯥꯝ ꯄꯥꯡꯉꯦꯕ
ꯎꯝ ꯑꯗꯨꯒꯨꯝꯕꯗꯤ ꯑ ꯂꯥꯝꯕꯤ ꯐꯠꯇꯦ ꯍꯥꯏꯕꯒꯨꯝꯕꯁꯨ ꯁꯨꯡꯂꯩ ꯂꯩꯇꯦ ꯑꯗꯨꯒ ꯂꯝꯕꯤꯗ ꯂꯦꯟꯁ꯭ꯂꯥꯏꯠ ꯊꯣꯛꯈ꯭ꯔꯦꯒꯨꯝꯕꯁꯨ ꯁꯨꯡꯂꯩ ꯂꯩꯇꯦ
ꯑꯦ ꯄꯩꯁꯥ ꯆꯥꯅꯤꯡꯉꯥꯏ ꯉꯥꯛꯇꯅꯤꯅꯦ
ꯎꯝ ꯑꯗꯨꯒꯤ ꯑꯗꯨꯒꯨꯝꯕ ꯔꯣꯝꯗ ꯍꯥꯏꯔꯗꯤ ꯑꯗꯨꯝ ꯐꯩꯌꯦ ꯑꯗꯨ
ꯂꯥꯛ ꯇꯔꯥꯒꯨꯝꯕ ꯑꯗꯨꯝ ꯀꯟꯇ꯭ꯔꯦꯛ ꯂꯧꯈ꯭ꯔꯦꯅ ꯑꯗꯣ
ꯎꯝ
ꯂꯥꯛ ꯑꯃ ꯑꯅꯤ ꯈꯛꯇ ꯑꯗꯨꯝ ꯂꯝꯕꯤꯗ ꯆꯪꯉꯒ ꯂꯥꯛ ꯇꯥꯔꯨꯛ ꯇꯥꯔꯦꯠ ꯃꯥꯒꯤ ꯆꯥꯅꯤꯉꯥꯏ ꯑꯗꯨꯝ ꯇꯧꯕꯒꯤꯅꯤꯅꯦ ꯑꯗꯨ
ꯑꯥ ꯆꯨꯝꯃꯤ
ꯑꯗꯨꯝ ꯇꯧꯕꯒꯤ ꯂꯥꯝꯕꯤꯗꯣ ꯐꯥꯠꯇꯕ
ꯎꯝ ꯃꯁꯥ ꯌꯥꯝ ꯅꯥꯜꯂꯦ ꯃꯥ
ꯑꯗꯨꯝ ꯑꯣꯏꯕꯒꯤ ꯑꯩꯈꯣꯏꯒꯤ ꯂꯝ ꯂꯝꯕꯤ ꯍꯥꯏꯁꯦ ꯄꯨꯔꯥ ꯂꯋꯥꯏꯅꯦꯕ
ꯎꯝ ꯍꯣꯏ ꯆꯥꯎ ꯈꯥꯇꯪ ꯉꯝꯃꯔꯣꯢ ꯑꯗꯨꯃꯥꯏ ꯇꯧꯔꯗꯤ
ꯍꯣꯏ
ꯑꯩꯈꯣꯏꯔꯣꯝꯅ ꯍꯧꯖꯤꯛꯀꯥꯟꯁꯦ ꯌꯥꯗꯕꯁꯦ ꯀꯔꯤꯔꯥ ꯍꯥꯏꯔ ꯑꯩꯈꯣꯏꯔꯣꯝꯁꯦ ꯑꯦꯝ ꯑꯦꯜ ꯑꯦ ꯂꯩꯇ꯭ꯔꯕ ꯅꯍꯥꯟꯒꯤ ꯃꯇꯝꯗꯒꯤ ꯑꯦꯝ ꯑꯦ ꯂꯦ ꯂꯩꯇꯕ ꯀꯣꯏꯔꯦ ꯑꯩꯈꯣꯏꯔꯣꯝꯗꯤ ꯆꯍꯤ ꯑꯍꯨꯝ ꯃꯔꯤ ꯁꯨꯔꯦ
ꯑꯣ ꯅꯈꯣꯏꯒꯤ ꯀꯔꯤꯒꯤ ꯂꯩꯇꯕ꯭ꯔꯣ
ꯔꯤꯖꯥꯏꯟ ꯇꯧꯈꯤꯕ
ꯑꯣ ꯑꯣ ꯈꯪꯗꯦ ꯑꯥꯈꯣꯏꯗꯗꯤ
ꯎꯝ ꯑꯗꯨꯒꯥ ꯑꯗꯨꯒꯕꯨ ꯈꯣꯏꯔꯝꯗꯤ ꯀꯔꯤ ꯀꯔꯤ ꯅꯤꯡꯕꯁꯨ ꯌꯥꯗ ꯑꯗꯨꯃꯥꯏꯅ ꯇꯧꯔꯒ ꯂꯩꯌꯦ
ꯎꯝ ꯎꯝ
ꯏꯃꯨꯡꯗ ꯂꯩꯇꯕꯒꯤ
ꯎꯝ ꯎꯝ ꯅꯪ ꯍꯧꯖꯤꯛ ꯀ꯭ꯔꯤ ꯆꯥꯛ ꯆꯥꯕ꯭ꯔꯣ
ꯎꯨꯝ
ꯀ꯭ꯔꯤ ꯆꯥꯕꯒꯤ ꯑꯣ ꯑꯆꯥꯄꯣꯠꯔꯥ
ꯎꯝ ꯀꯩꯅꯣ ꯑꯗꯣ ꯆꯤꯅꯤ ꯀꯩ ꯆꯤꯅꯤ ꯑꯉꯥꯡꯕꯅ ꯁꯥꯕ ꯃꯄꯥꯛ ꯃꯄꯥꯛꯇꯣ
ꯑꯝ
ꯑꯗꯣ ꯂꯩꯔꯛꯄ ꯑꯩꯅ ꯆꯥꯕꯩꯅꯦ ꯃꯄꯥꯛ ꯑꯃ ꯆꯤꯅꯤ ꯑꯉꯥꯡꯕ ꯃꯄꯥꯛ ꯃꯄꯥꯛ ꯌꯣꯟꯕꯗꯣ ꯑꯗꯨꯗ ꯃꯇꯨꯝ ꯅꯠꯇꯕ
ꯑꯣ
ꯍꯨꯝ ꯍꯨꯝ
ꯑꯩꯈꯣꯏꯒꯤ ꯇ꯭ꯔꯦꯁꯥꯒꯤ ꯕꯣꯕꯣꯛ ꯈꯣꯏꯗꯤ ꯐꯥꯔꯒ ꯑꯥ ꯂꯩꯕ꯭ꯔꯣ
ꯎꯝ ꯐꯩꯌꯦ ꯐꯔꯤꯌꯦ ꯃꯥꯗꯤ ꯎꯝ ꯎꯝ
ꯌꯦ ꯐꯥꯔꯒ ꯂꯩꯔꯗꯤ ꯐꯔꯦ
ꯑꯣ ꯃꯥꯅ ꯑꯩꯒꯤ ꯂꯥꯟꯒꯤ ꯑꯦ ꯌꯨꯝ ꯏꯄꯥꯜꯅꯤꯒꯤ ꯌꯨꯝꯁꯨ ꯃꯣꯏꯅ ꯑꯗꯨꯝ ꯌꯦꯡꯁꯤꯟꯈ꯭ꯔꯦ
ꯑꯣ ꯑꯣ ꯑꯗꯨꯗꯤ